ꯇꯧꯔꯣ ꯑꯁ ꯂꯩꯁꯥꯕꯤ ꯑꯩꯒꯤ ꯃꯈꯣꯟ ꯇꯥꯕ꯭ꯔꯣ
ꯐꯖꯅ ꯇꯥꯏꯌꯦ ꯊꯨꯕꯨ ꯊꯨꯏꯍꯦ ꯅꯪꯒꯤꯁꯤꯗꯤ
ꯃꯥꯅꯦ ꯃꯥꯅꯦ ꯆꯥꯛ ꯆꯥꯥꯔꯕꯣ
ꯍꯧꯖꯤꯛ ꯆꯥꯛ ꯍꯦꯛꯇꯣꯛꯑꯒ ꯀꯣꯟ ꯂꯤꯛ ꯐꯦꯡꯕ ꯂꯣꯏꯔꯒ ꯆꯞ ꯆꯥꯅ ꯍꯩꯍꯦ ꯅꯪ ꯁꯤꯗꯤ
ꯀꯃꯥꯏꯅ ꯍꯥꯏꯕ꯭ꯔꯣꯅꯦ
ꯌꯥꯝ ꯍꯩꯅꯦ ꯃꯇꯝꯗꯣ ꯌꯥꯝ ꯈꯪꯉꯦꯅꯦ
ꯃꯥꯅꯦ ꯃꯥꯅꯦ
ꯍꯣꯏ ꯍꯣꯏ ꯅꯪꯗꯤ ꯁꯤꯡꯉꯕ ꯑꯉꯥꯡꯅꯤꯗꯅ
ꯍꯣꯢ ꯁꯤꯡꯕꯅꯦ ꯁꯤꯡꯕꯅꯦ ꯆꯥꯔꯦ ꯆꯥꯔꯦ ꯉꯁꯤ ꯉꯥꯅꯨ ꯆꯥꯏꯑꯦ ꯇꯣꯂꯣꯞ ꯐꯪꯕꯒꯤ ꯉꯥꯅꯨ ꯆꯥꯏꯌꯦ
ꯑꯦꯁ ꯃꯤ ꯃꯆꯥꯗꯤ
ꯑꯝ ꯑꯝ
ꯀꯅꯥꯅ ꯊꯣꯡꯕ꯭ꯔꯣ ꯉꯥꯅꯨꯗꯣ
ꯑꯁꯃꯤꯅ ꯊꯣꯡꯕ ꯂꯩꯕꯅꯦꯗ
ꯐꯩꯅꯦ ꯅꯣꯏꯗꯤ ꯅꯪꯗꯤ ꯊꯣꯡꯕꯁꯨ ꯍꯩꯔꯝꯃꯣꯏꯅꯦ
ꯍꯩꯌꯦ ꯍꯩꯌꯦ ꯊꯣꯡꯐꯝ ꯂꯩꯇꯕꯩꯅꯦ
ꯁꯦꯝꯕ ꯍꯩꯕ꯭ꯔꯣꯅꯦ ꯅꯪ ꯉꯅꯨ
ꯍꯩꯏꯌꯦ ꯑꯁ ꯉꯥꯅꯨꯕꯨ ꯀꯔꯤꯔꯍꯦ
ꯊꯖꯕꯥ ꯋꯥꯠꯂꯦ ꯀꯣ
ꯉꯥꯅꯨꯕꯨ ꯅꯪꯒꯤ ꯅꯨꯄꯥ ꯁꯦꯝꯕꯍꯩꯇꯕꯔꯣ ꯉꯥꯅꯨ
ꯑꯩꯈꯣꯏ ꯅꯨꯄꯥ ꯁꯦꯝꯕ ꯍꯩꯔꯁꯨ ꯑꯩ ꯍꯩꯔꯤꯁꯤꯗꯤ
ꯁꯦꯝ ꯃꯗꯤ ꯆꯥꯕ ꯌꯥꯒꯗꯕ ꯃꯥꯥꯟꯗꯦ
ꯑꯩꯌꯥ ꯅꯪꯅ ꯅꯣꯡꯃ ꯑꯩ ꯄꯤꯖꯒꯦꯀꯣ ꯅꯪ ꯈꯪꯅꯤ
ꯄꯤꯖꯥꯎ ꯄꯤꯖꯥꯎ ꯆꯥꯕ
ꯑꯩꯈꯣꯏꯗꯤ ꯑꯁꯤꯗꯁꯨ ꯎꯝ ꯀꯩꯅꯣ ꯇꯧꯋꯦ ꯅꯍꯥꯟꯈꯩ ꯅꯍꯥꯟꯗꯣ ꯑꯩꯈꯣꯏ ꯏꯃꯈꯣꯏꯅ ꯉꯥꯅꯨ ꯄꯨꯔꯛꯄꯀꯣ ꯑꯁꯤꯗ ꯊꯣꯡꯉꯒ ꯆꯥꯏ ꯑꯁ ꯌꯥꯝꯃꯟꯕꯀꯣ ꯆꯥꯕꯗꯣ ꯉꯝꯗ꯭ꯔꯕꯅꯦ ꯑꯩꯈꯣꯏ ꯃꯤ ꯑꯍꯨꯝ ꯃꯔꯤ ꯈꯛꯇ
ꯂꯦꯝꯕ ꯊꯣꯛꯑꯁꯨ ꯑꯩꯈꯣꯏꯕꯨ ꯄꯤꯖꯗꯦ
ꯑꯗꯣ ꯅꯣꯏꯗꯤ ꯌꯥꯝ ꯂꯥꯞꯄꯤꯗꯅ ꯑꯗꯣ ꯑꯩꯈꯣꯏ ꯑꯗꯨ ꯆꯥꯛ
ꯂꯕ꯭ꯔꯣꯁꯨ ꯅꯥꯕꯁꯨ ꯒꯥꯔꯤ ꯂꯩꯌꯦ ꯍꯦꯛ ꯊꯣꯛꯂꯛꯅꯤ ꯉꯥꯅꯨ ꯍꯥꯏꯔꯗꯤ ꯌꯥꯎꯈ꯭ꯔꯅꯤ
ꯁꯤꯡꯕꯩꯔꯦ ꯅꯪ ꯉꯅꯨ ꯄꯥꯝꯕ꯭ꯔꯣꯅꯦ
ꯀꯅꯥ ꯀꯅꯥ ꯉꯥꯅꯨ ꯄꯥꯝꯗꯕ ꯂꯩꯕ꯭ꯔꯥꯅꯦ
ꯑꯩꯈꯣꯏ ꯏꯅꯥꯎꯅꯨꯄꯥꯗꯣ ꯃꯥꯗꯤ ꯉꯥꯅꯨ ꯆꯥꯗꯕꯅꯦ
ꯁꯤꯗꯤ ꯉꯥꯅꯨ ꯆꯥꯗꯕꯗꯤ ꯃꯥꯡꯈ꯭ꯔꯦꯍꯦ
ꯑꯗꯣ ꯎꯝ ꯑꯩꯈꯣꯏ ꯏꯃꯥ ꯑꯩꯈꯣꯏꯅ ꯅꯍꯥꯟꯈꯩꯗꯤ ꯌꯦꯡꯅꯅꯨ ꯊꯥꯛꯒꯦ ꯊꯥꯔꯛꯀꯦ ꯍꯥꯏꯕꯗꯣ ꯑꯩꯈꯣꯏ ꯁꯦꯝꯕ ꯅꯨꯡꯉꯥꯏꯗꯕ ꯍꯣꯏ ꯁ꯭ꯋꯥꯏꯗꯗꯤ ꯑꯗꯨꯒꯤ ꯑꯩꯁꯨ ꯁꯪꯗꯕ ꯑꯗꯨꯒꯤ ꯉꯥꯏꯈꯣ ꯉꯥꯏꯈꯣ ꯍꯥꯏꯔ ꯅꯍꯥꯟꯗꯣ ꯄꯨꯔꯛꯑꯦꯕ ꯄꯨꯔꯛꯄꯁꯨ ꯑꯆꯧꯕ ꯑꯃꯨꯛꯀ ꯄꯨꯔꯛꯄ ꯑꯁ ꯁꯦꯝꯕꯗꯣ ꯋꯥꯏꯑꯌꯦ ꯁꯨꯃꯥꯏꯅꯗꯤ
ꯍꯣꯏ ꯉꯥꯅꯨ ꯁꯦꯝꯕꯗꯤ ꯈꯔꯗꯤꯗꯤ ꯋꯥꯕꯅꯤ
ꯎꯝ ꯑꯩꯈꯣꯏꯗꯤ ꯍꯥꯏꯗꯤ ꯆꯥꯛ ꯊꯣꯡ ꯐꯝꯕ ꯇꯣꯉꯥꯟꯅꯤꯗꯅ ꯇꯨꯝꯐꯝꯒ ꯆꯥꯛꯐꯝ ꯂꯣꯏꯅ ꯄꯨꯟꯕꯅꯤꯅꯀꯣ ꯁꯦꯝꯕꯁꯨ ꯑꯗꯣ ꯃꯄꯥꯟꯗ ꯁꯦꯝꯕꯁꯨ ꯅꯨꯡꯉꯥꯏꯇꯦꯗꯅ ꯃꯤ ꯌꯥꯝꯕꯅꯤꯅꯀꯣ
ꯑꯗꯨꯒꯤ ꯃꯅꯨꯡꯗ ꯁꯦꯝꯕ
ꯑꯗꯨ ꯁꯦꯝꯕ ꯅꯨꯡꯉꯥꯏꯇ꯭ꯔꯗꯤ ꯗꯨꯀꯥꯟꯒꯨꯝꯕꯗ ꯌꯦꯟ ꯁꯦꯝꯕ ꯗꯨꯀꯥꯟ ꯗ ꯄꯤꯊꯣꯛꯑꯒ ꯁꯦꯝꯕꯤꯌꯣ ꯍꯥꯏꯔꯒ
ꯍ
ꯆꯥꯝꯃꯉꯥ ꯄꯤꯔꯒ
ꯑꯣ ꯃꯣꯏ ꯑꯗꯨꯝ ꯁꯦꯝꯕꯤꯕ꯭ꯔꯥ ꯑꯗꯨꯃꯥꯏꯅ ꯇꯧꯔꯗꯤ
ꯁꯦꯝꯕꯤꯕꯅꯦ ꯃꯄꯥꯟꯗꯅ ꯄꯨꯔꯒ ꯆꯥꯝꯃꯉꯥꯒꯨꯝꯕꯗꯤ ꯂꯧꯕꯅꯦ
ꯅꯍꯥꯟꯈꯩꯗꯣ ꯑꯃꯨꯔꯛ ꯊꯦꯡꯅꯌꯦꯕ ꯑꯁ꯭ꯋꯥꯏꯗ ꯐꯠꯇꯦꯀꯣ ꯀꯩꯊꯦꯜ ꯔꯣꯝꯗ ꯃꯤ ꯑꯃꯁꯦ ꯌꯦꯟꯁꯦ ꯄꯥꯏꯔꯒ ꯂꯥꯛꯄ ꯆꯤꯡꯒꯤ ꯌꯦꯟ ꯃꯥꯜꯂꯦ ꯑꯗꯨꯒ ꯁꯦꯝꯕꯤꯌꯣ ꯍꯥꯏꯅ ꯄꯤꯈꯤꯕꯈꯤꯕꯀꯣ ꯑꯩ ꯅꯣꯡꯃ ꯎꯑꯦꯕ ꯑꯩꯅ ꯃꯣꯏꯒꯤꯁꯦ ꯀꯃꯥꯏꯅ ꯇꯧꯕ꯭ꯔꯥ ꯑꯩꯗꯤ ꯈꯪꯗꯕꯗꯣ ꯑꯗꯨꯃꯥꯏꯅ ꯄꯩꯁꯥ ꯄꯤꯔꯒ ꯁꯦꯝꯍꯟꯕ ꯌꯥꯏ ꯍꯥꯏꯕꯗꯣ ꯅꯪ ꯍꯧꯖꯤꯛ ꯍꯥꯏꯔ ꯀꯥꯟꯗ ꯑꯩ ꯅꯤꯡꯁꯤꯡꯉꯦꯕ
ꯑ
ꯑꯁ ꯑꯗꯨꯗꯤ ꯐꯩꯅꯦ
ꯐꯌꯦꯦ ꯐꯔꯌꯦꯦ ꯑꯇꯣꯞꯄ ꯌꯦꯟꯗꯤ ꯅꯨꯡꯉꯥꯏ ꯉꯥꯅꯨꯗꯤ ꯈꯔ ꯋꯥꯕꯅꯤꯅꯀꯣ
ꯎꯝ ꯑꯗꯣ ꯌꯨꯝꯗꯒꯨꯝꯕꯗꯤ ꯁꯦꯝꯕꯗꯣ ꯑꯗꯨꯝ ꯅꯨꯡꯉꯥꯏꯕꯅꯤꯅꯀꯣ ꯑꯗꯨꯝ ꯀꯩꯝ ꯀꯥꯏꯗꯦ ꯁ꯭ꯋꯥꯏꯗꯗꯤ ꯑꯁ ꯖꯒꯥ ꯆꯤꯟꯕꯒ ꯃꯤ ꯌꯥꯝꯕ ꯑꯇꯣꯞꯄꯈꯣꯏꯁꯨ ꯑꯗꯨꯝ ꯂꯩꯕꯅꯤꯅꯀꯣ
ꯃꯄꯥꯜꯗꯁꯨ ꯁꯦꯝꯕ ꯅꯨꯡꯉꯥꯏꯇꯦ ꯅꯣꯏꯗꯤ ꯑꯩꯈꯣꯏꯅ ꯀꯧꯔꯁꯨ ꯂꯥꯛꯑꯣꯏꯅꯦ ꯀꯧꯕꯤꯅꯤꯡꯗꯦ ꯀꯧꯕꯅꯤ ꯏꯀꯥꯏꯗꯣꯏ ꯃꯥꯜꯂꯦ ꯎ ꯅꯣꯏꯗꯤ ꯌꯥꯝ ꯂꯦꯝꯖꯕꯗꯣ ꯅꯣꯏꯗꯤ ꯌꯥꯝ ꯂꯦꯝꯖꯕꯗꯣ
ꯁꯤ ꯋꯥꯔꯦꯝꯁꯤꯗꯤ ꯍꯌꯦꯀꯣ ꯅꯪꯁꯦ
ꯅꯪꯒꯨꯝꯕ ꯃꯤꯅ ꯑꯁꯤꯗ ꯉꯥꯡꯒꯗꯕꯅꯦ ꯆꯨꯝꯃꯦꯠ ꯆꯨꯝꯃꯦꯠ ꯑꯗꯨꯝ ꯍꯥꯏꯅ ꯍꯥꯏꯔꯤꯁꯦ
ꯌꯥꯔꯦꯀꯣ ꯅꯪ ꯅꯪꯁꯦ ꯁꯨꯛ ꯉꯥꯡꯉꯤꯁꯤꯗꯤ ꯏꯁ ꯑꯩꯉꯣꯟꯗꯒꯤ ꯅꯪꯅꯕꯨ ꯍꯦꯜꯂꯦ ꯉꯥꯡꯕꯗꯣ
ꯇꯅꯤꯡꯗꯦꯍꯦ
ꯑ ꯑꯩꯗꯤ ꯉꯁꯤꯗꯣ ꯉꯁꯤ ꯅꯣꯏꯒꯤ ꯅꯨꯡꯁꯥ ꯁꯥꯔꯤꯕ ꯉꯁꯤ ꯉꯁꯥꯏꯗꯣ ꯐꯖꯅ ꯅꯨꯡꯁꯥ ꯀꯥꯞꯊꯣꯛꯄꯗꯣ ꯀꯌꯥꯝꯃꯨꯛ ꯋꯥ
ꯑꯁꯅꯨ ꯅꯨꯡꯁꯥ ꯀꯥꯞꯊꯣꯛꯄ ꯀꯥꯟꯗ ꯐꯤ ꯁꯨꯔꯒ ꯍꯦꯛ ꯃꯄꯥꯟ ꯊꯣꯔꯛꯒ ꯅꯣꯡ ꯆꯨꯈ꯭ꯔꯦ ꯑꯩꯒꯤ ꯐꯤ ꯂꯣꯏ ꯆꯣꯠꯈ꯭ꯔꯦ
ꯑꯈꯣꯏꯗꯤ ꯐꯤꯗꯣ ꯂꯣꯏ ꯂꯣꯏ ꯀꯪꯈ꯭ꯔꯦꯅꯦ ꯅꯣꯏꯗꯤ ꯑꯁ ꯊꯦꯡꯅ ꯍꯧꯒꯠꯂꯦ ꯅꯨꯄꯥꯅꯦ ꯀꯥꯏꯅꯀꯣ ꯀꯩꯅꯣ ꯕꯥꯔꯣ ꯇꯦꯔꯣꯗꯒꯤ ꯍꯧꯒꯠꯄꯗꯣ ꯌꯥꯕ ꯅꯠꯇꯦꯅꯦ
ꯇꯅꯤꯡꯗꯦ ꯁꯦꯕꯦꯟꯗꯅ ꯍꯒꯠꯂꯦ
ꯑꯩ ꯉꯁꯤ ꯄꯨꯡ ꯀꯌꯥꯗ ꯍꯧꯒꯠꯄ꯭ꯔꯥ ꯈꯪꯕ꯭ꯔꯥ
ꯑꯁ ꯅꯪꯗꯤ ꯈꯔ ꯅꯪꯗꯤ ꯈꯔ ꯉꯥꯎꯕꯅꯤꯅ ꯄꯨꯡ ꯃꯔꯤ ꯃꯉꯥꯗ ꯍꯧꯒꯠꯂꯝꯒꯅꯤ
ꯅꯠꯇꯤꯌꯦꯕ ꯑꯩ ꯄꯨꯡ ꯉꯁꯤ ꯇꯔꯥꯃꯥꯊꯣꯏꯗ ꯍꯧꯒꯠꯂꯦꯕ
ꯇꯔꯥꯃꯥꯊꯣꯏ ꯀꯃꯥꯏꯅꯔꯣ ꯑꯥ ꯑꯁ ꯁꯤꯗꯤ ꯃꯥꯅ ꯊꯦꯡ ꯊꯦꯡꯅ ꯍꯧꯒꯠꯔ ꯑꯉꯣꯟꯗ ꯇꯥꯟꯅꯩꯅꯦ
ꯑꯗꯣ ꯑꯩꯗꯤ ꯐꯤ ꯑꯠ ꯁꯨꯕꯗꯨꯁꯨ ꯂꯣꯏ ꯀꯪꯉꯦꯕ ꯅꯪꯗꯤ ꯁꯨꯕꯗꯣ ꯊꯦꯡꯕꯒꯤ ꯑꯣꯏꯔꯝꯅꯤ
ꯑꯦꯠ ꯊꯦꯡꯕꯒꯤ ꯅꯠ ꯅꯠꯇꯦꯕ ꯑꯩꯅ ꯃꯄꯥꯟ ꯊꯣꯛ ꯆꯠꯂꯒ ꯃꯤꯇꯤꯡ ꯆꯠꯂꯒ ꯊꯦꯡꯅ ꯍꯜꯂꯛꯄ ꯀꯥꯟꯗꯗꯨꯅꯦꯕ
ꯍꯣꯏ ꯑꯆꯧ ꯑꯁꯥꯡꯅꯤꯅꯀꯣ
ꯃꯥꯅꯦ ꯃꯥꯅꯦ
ꯑꯣꯏꯔꯝ ꯅ ꯑꯩ ꯉꯁꯤꯗꯤ ꯊꯦꯡꯅ ꯍꯧꯒꯠꯂꯦꯍꯦ ꯑꯥ ꯀꯩꯅꯣ ꯇꯧꯑꯣ ꯐꯤ ꯁꯨꯅꯤꯡꯗ꯭ꯔꯗꯤ ꯅꯨꯄꯤ ꯆꯦꯜꯂꯣ ꯀꯦꯝ ꯀꯥꯟꯅꯗ꯭ꯔꯦ ꯅꯪ ꯐꯤꯁꯨꯨꯕꯤꯅꯥꯕ
ꯄꯤ ꯊꯈ꯭ꯔꯁꯤꯔꯥ ꯈꯪꯗ꯭ꯔꯦ ꯍꯥꯏ
ꯊꯤꯈ꯭ꯔꯣ ꯊꯤꯈ꯭ꯔꯣ ꯑꯗꯣ ꯅꯪꯗꯤ ꯅꯨꯄꯤ ꯊꯤꯔ ꯅꯣꯏ ꯅꯣꯏ ꯅꯨꯄꯤꯅ ꯐꯤ ꯁꯨꯍꯟꯗꯣꯏ ꯃꯥꯜꯂꯦꯀꯣ ꯅꯪ
ꯃꯥꯅ ꯑꯩꯒꯤ ꯁꯨꯍꯥꯟꯕ ꯀꯥꯟ ꯂꯩꯒꯅꯤ ꯑꯅ ꯑꯩꯅ ꯃꯥꯒꯤ ꯁꯨꯍꯥꯟꯕ ꯀꯥꯟ ꯂꯩꯒꯅꯤ ꯀꯩꯅꯣ
ꯍꯨꯝ ꯅꯪꯒꯤꯁꯤꯗꯤ ꯅꯣꯏ ꯅꯨꯄꯤꯅ ꯅꯪꯕꯨ ꯑꯗꯨꯝ ꯁꯨꯍꯟꯗꯣꯏ ꯃꯥꯜꯂꯦ ꯅꯪ ꯑꯣꯏꯅ ꯑꯗꯨꯝ ꯁꯨꯔꯒ ꯂꯩꯗꯣꯏ ꯃꯥꯂꯦ
ꯋꯥꯊꯤ ꯋꯥꯔꯦꯝꯗꯤ ꯍꯥꯏꯒꯅꯨꯍꯦ
ꯑꯗꯨꯃꯥꯏꯅꯗꯤ ꯇꯧꯒꯅꯨꯀꯣ ꯃꯔꯛ ꯃꯔꯛꯇ ꯅꯪ ꯁꯨꯕ ꯃꯔꯛ ꯃꯔꯛꯇ ꯃꯥ ꯁꯨꯕ ꯇꯧꯔ ꯍꯩꯉꯩ ꯅꯪ ꯅꯊꯟꯗ ꯑꯗꯨꯝ ꯁꯨꯔꯒ ꯂꯩꯕꯗꯨꯗ ꯑꯈꯣꯏ ꯌꯦꯡꯕ ꯉꯝꯃꯣꯏꯀꯣ ꯀꯟꯕꯤꯕꯁꯨ ꯉꯝꯃꯣꯏ ꯑꯩꯗꯤ ꯑꯗꯨꯝ ꯌꯦꯡꯉꯒ ꯅꯣꯛꯀꯅꯤ
ꯍꯥꯏꯔꯣ ꯍꯥꯏꯔꯣ ꯅꯪ ꯅꯨꯞ
ꯅꯪ ꯅꯪ ꯍꯥꯏꯌꯣ ꯅꯪ ꯐꯖꯩꯍꯦ ꯀꯩꯅꯣ ꯑꯈꯣꯏꯗꯤ ꯊꯤꯕꯅꯤꯅ ꯅꯨꯄꯥ ꯃꯁꯛ ꯐꯖꯕ ꯊꯤꯕꯅꯦ ꯀꯔꯤꯅꯣ
ꯎꯝ
ꯐꯖꯕꯅꯦ ꯍꯧꯖꯤꯛꯀꯥꯟꯒꯤꯗꯤ ꯅꯣꯏ ꯈꯪꯗꯕꯒꯤꯅꯦ ꯀꯩꯅꯣ ꯈꯪꯉꯗꯤ ꯑꯩꯁ ꯅꯣꯏ ꯐꯥꯎ ꯅꯨꯄꯥ ꯃꯥꯁꯦꯜ ꯄꯥꯝꯔꯛꯀꯅꯤ
ꯍꯩꯍꯥ ꯑꯩꯒꯤ ꯅꯠꯇꯦ ꯀꯦꯒꯤ ꯋꯥꯔꯤ ꯇꯥꯅꯤꯡꯗꯦ
ꯑꯣꯖꯥꯔ ꯈꯟꯕ ꯈꯣꯏꯗꯤ ꯅꯪꯁꯦ ꯑꯣꯏꯖꯥꯠꯔꯥ ꯍꯥꯏꯅ ꯑꯗꯨꯝ ꯈꯟꯅꯂꯒ ꯂꯩꯈ꯭ꯔꯤꯅꯦ
ꯑꯩ ꯅꯨꯄꯤ ꯀꯣꯏꯌꯦ ꯅꯣꯏꯗ ꯍꯥꯏꯗꯣꯛꯇꯕꯒꯤꯅꯦ
ꯐꯩꯅꯦ ꯐꯩꯅꯦ ꯂꯣꯠꯂꯒ ꯂꯩꯌꯣ ꯑꯗꯨꯃꯥꯏꯅ ꯑꯩꯁꯨ ꯃꯟꯕꯤ ꯔꯣꯏ ꯑꯩꯈꯣꯏ ꯅꯪꯒꯤ ꯅꯨꯄꯤꯗꯣ ꯀꯩꯁꯨ ꯑꯩꯈꯣꯏꯅ ꯃꯨꯟꯕꯤꯔꯣꯏꯅꯦ ꯑꯗꯨꯝ ꯌꯥꯀꯦ ꯀꯌꯥꯃꯨꯛ ꯂꯣꯠꯂꯒ ꯊꯝꯅꯤꯡꯕ꯭ꯔꯥ ꯅꯪ
ꯑꯁ ꯍꯟꯊꯗꯦ ꯑꯁꯤꯒꯨꯝꯕ ꯎꯍꯟꯕꯗꯣ ꯎꯍꯜꯂꯗꯦ ꯃꯤꯅ ꯃꯨꯟꯅꯤꯡꯉꯥꯏ ꯇꯧꯋꯦꯕ ꯅꯪ ꯇꯧꯗ꯭ꯔꯁꯨ ꯅꯨꯄꯤ ꯑꯇꯣꯞꯄ ꯌꯥꯝ ꯇꯧꯋꯦ
ꯐꯔꯤꯅꯦ ꯐꯔꯤꯅꯦ ꯅꯪꯒꯤꯁꯤꯗꯤꯀꯣ ꯌꯥꯔꯦꯀꯣ ꯏꯁ ꯎ ꯎꯝ ꯎꯝ ꯍꯥꯏꯕꯤꯅꯤꯡꯗ꯭ꯔꯦ ꯍꯣꯔꯦꯟ ꯅꯪ ꯀꯞꯄꯒ ꯂꯩꯔꯝꯗꯣꯏ ꯃꯥꯜꯂꯦ
ꯃꯥꯅꯦ ꯃꯥꯅꯦ ꯄꯨꯡ ꯀꯌꯥꯗ ꯇꯨꯝꯕ꯭ꯔꯣ ꯅꯪ
ꯉꯔꯥꯡꯗꯤ ꯊꯦꯡꯉꯤꯍꯦ
ꯕꯣꯜ
ꯉꯔꯥꯡ ꯕꯣꯜ ꯌꯦꯡꯗꯦ ꯃꯁꯛ ꯈꯪꯗꯕ ꯈꯣꯏꯒ ꯃꯦꯁꯦꯁ ꯊꯥꯅꯕ
ꯑꯩꯅꯦꯀꯣ
ꯃꯁꯛꯁꯨ ꯈꯪꯗꯦ ꯃꯃꯤꯡꯁꯨ ꯈꯪꯗꯦ
ꯑꯁꯤꯗꯅ
ꯍ
ꯅꯪꯒꯤ ꯅꯨꯄꯥ ꯐꯪꯈ꯭ꯔꯅꯤꯀꯣ
ꯎꯝ ꯄꯥꯝꯖꯗꯦ ꯁ꯭ꯋꯥꯏ ꯑꯁꯤꯗ ꯌꯥꯎꯕ ꯅꯨꯄꯥꯈꯣꯏꯗꯤ ꯑꯩ
ꯄꯥꯝꯖꯗꯦ ꯀꯥꯏꯅ ꯃꯊꯪꯗ ꯍꯅꯨꯈ꯭ꯔꯅꯤ ꯍꯅꯨꯗ꯭ꯔꯤꯉꯩꯗ ꯊꯤꯍꯧꯔꯣ
ꯑꯩꯒꯤꯗꯤ ꯅꯨꯄꯥ ꯂꯩꯈ꯭ꯔꯦꯅꯦ ꯀꯩꯅꯣ
ꯂꯩꯈ꯭ꯔꯦꯅꯦ ꯀꯥꯏꯅ
ꯃꯁꯛ ꯃꯇꯧ ꯐꯕ ꯑꯃ ꯐꯪꯈ꯭ꯔꯕꯅꯦ ꯑꯁꯤꯗ ꯊꯤꯔꯁꯨ ꯌꯥꯔꯦ ꯑꯗꯣ ꯎꯝ ꯑꯩꯗꯣ ꯃꯣꯏꯅ ꯃꯣꯏꯒ ꯑꯗꯨꯃꯥꯏꯅ ꯃꯁꯛ ꯈꯪꯗꯕ ꯈꯣꯏꯒ ꯄꯥꯎ ꯐꯥꯎꯅꯔꯁꯨ ꯃꯣꯏꯗꯤ ꯑꯗꯨꯝ ꯃꯤꯡ ꯀꯔꯤ ꯀꯔꯥ ꯑꯗꯨꯝ ꯍꯪꯉꯤꯗ ꯑꯩꯗꯤ ꯃꯣꯏ ꯃꯃꯤꯡꯁꯨ ꯁꯨꯛꯍꯪ ꯍꯪꯕꯤꯗꯦ ꯈꯪꯅꯤꯡꯗ ꯈꯪꯅꯤꯡꯗꯕꯅꯤꯅꯀꯣ ꯃꯣꯏ ꯈꯨꯜ ꯃꯃꯤꯡꯁꯨ ꯍꯪꯕꯤꯗꯦ ꯑꯗꯨꯗ ꯃꯣꯏꯅ ꯑꯗꯨꯝ ꯍꯥꯏꯔꯛꯀꯅꯤ ꯑꯩꯁ ꯁ꯭ꯋꯥꯏꯗꯒꯤꯅꯦ ꯑꯩꯅ ꯈꯪꯅꯤꯡꯗꯕꯗꯨꯅ ꯃꯣꯏꯅ ꯑꯗꯨꯝ ꯍꯥꯏꯔꯛꯄ ꯑꯗꯣ ꯅꯣꯏꯔꯣꯝ ꯅꯣꯏꯔꯣꯝꯗꯒꯤꯅꯤ ꯍꯥꯏꯌꯦ ꯅꯠꯇꯦ ꯅꯠꯇꯦ ꯑꯗꯨꯒꯤ ꯅꯠꯇꯦ ꯑꯩ ꯑꯗꯨꯝ ꯈꯔ ꯋꯥꯊꯤ ꯇꯧꯒꯟꯕꯒꯤꯅꯦꯕ ꯅꯣꯏꯔꯣꯝꯗꯒꯤꯅꯦ ꯍꯥꯏꯌꯦ
ꯉꯔꯥꯡ ꯑꯩꯅ ꯃꯦꯁꯦꯁ ꯊꯥꯏ ꯍꯥꯏꯕꯁꯦ ꯑꯁꯨ
ꯏꯁ ꯃꯤꯗꯤ ꯃꯦꯁꯦꯁ ꯊꯥꯔꯒ ꯊꯦꯡꯅ ꯇꯨꯝꯃꯤꯀꯣ
ꯉꯔꯥꯡꯗꯤ ꯈꯔ ꯑꯗꯨꯝ ꯉꯁꯤꯁꯦ ꯑꯩꯈꯣꯏ ꯁꯨꯇꯤ ꯐꯪꯉꯅꯤꯅ ꯑꯗꯨꯒꯤ ꯑꯗꯨꯝ ꯑꯩꯁꯨ ꯐꯤꯂꯝ ꯌꯦꯡꯕ꯭ꯔꯥ ꯈꯣꯠꯄ꯭ꯔꯥ ꯑꯗꯨꯝ ꯂꯩꯕ ꯉꯔꯥꯡ ꯅꯨꯡꯗꯥꯡꯗꯣ ꯑꯩꯗꯣ ꯋꯥꯔꯤ ꯁꯥꯟꯅꯕꯁꯨ ꯇꯟꯈ꯭ꯔꯕꯗꯣ ꯑꯩ ꯅꯨꯃꯤꯠ ꯆꯨꯞꯅ ꯑꯉꯥꯡꯁꯤꯡ ꯂꯥꯏꯔꯤꯛ ꯇꯥꯛꯑꯒ ꯇꯧꯕꯗꯣ ꯅꯨꯡꯗꯥꯡ ꯑꯃꯨꯛꯀ ꯋꯥꯔꯤ ꯁꯥꯟꯅꯕꯗꯨ ꯋꯥꯏꯕ ꯑꯗꯨꯒꯤꯀꯣ ꯑꯗꯨꯝ ꯃꯦꯁꯦꯁ ꯑꯣꯏꯅ ꯊꯥꯈ꯭ꯔꯕ ꯑꯩꯒ ꯅꯪꯗꯤ ꯉꯔꯥꯡ ꯌꯥꯝ ꯅꯨꯡꯉꯥꯏꯅ ꯀꯣꯏꯊꯣꯛꯂꯒ ꯆꯠꯂꯨꯏꯅꯦ ꯌꯦꯡꯅꯤꯡꯗꯦꯀꯣ
ꯑꯩꯈꯣꯏꯗꯤ ꯀꯣꯏꯕ ꯅꯠꯇ꯭ꯔꯗꯤ ꯅꯨꯡꯉꯥꯏ ꯀꯃꯥꯏꯅ ꯅꯨꯡꯉꯥꯏꯁꯤꯔꯥ ꯍꯥꯏꯕꯗꯣ ꯈꯪꯗ꯭ꯔꯦ
ꯑꯩꯀꯣ ꯅꯪ ꯌꯦꯡꯅꯤꯡꯗꯕꯅ ꯂꯣꯏꯔꯦꯀꯣ
ꯖꯦꯂꯁ ꯀꯥꯔꯃꯅꯤ ꯁꯤ
ꯍꯌꯦꯡꯈꯩ ꯅꯪ ꯑꯗꯨꯒꯨꯝꯕꯒꯤ ꯐꯣꯇꯣꯗꯣ ꯊꯥꯒꯠꯂꯗꯤ ꯑꯩ ꯎꯍꯟꯒꯅꯨꯀꯣ ꯑꯩ ꯇꯜꯂꯦꯀꯣ
ꯑꯩꯒꯤ ꯏꯁꯇꯦꯇꯁ ꯃ꯭ꯌꯨꯠ ꯊꯝꯃꯣ ꯀꯩꯅꯣ
ꯑ ꯑꯗꯨꯗꯤ ꯊꯝꯃꯣꯏꯍꯦ ꯑꯗꯨꯗꯤ ꯊꯝꯃꯣꯏ ꯑꯗꯨꯝ ꯊꯥꯒꯠꯀꯅꯨꯅ ꯀꯔꯤꯒ ꯑꯗꯨꯝ ꯊꯥꯒꯠꯂꯦ ꯃꯊꯟꯗ ꯑꯗꯨꯝ ꯀꯣꯏꯕ ꯆꯠꯂꯒ
ꯖꯦꯔꯦꯁꯀꯥꯔꯗꯤ ꯖꯦꯔꯦꯁꯀꯥꯌꯦ ꯑꯗꯨꯃꯥꯏꯅ ꯍꯥꯏ
ꯑꯗꯣ ꯍꯥꯏ